ꯑꯣ
ꯍꯥꯏꯁ ꯀꯩꯗꯧꯔꯤꯅꯣ ꯂꯣꯏꯔꯦꯍꯦ ꯔꯣꯕꯣꯠꯅ ꯋꯥ ꯉꯥꯡꯕ ꯃꯥꯂꯦ ꯅꯪꯁꯨ
ꯀꯦꯝ ꯇꯧꯗꯦ ꯁ꯭ꯀꯨꯜ ꯍꯜꯂꯛꯏ ꯍꯧꯖꯤꯛꯇ
ꯆꯥꯛ ꯆꯥꯗ꯭ꯔꯤꯕꯣ
ꯑꯁ ꯆꯥꯛ ꯂꯥꯝꯃꯟꯗꯅ ꯍꯧꯖꯤꯛ ꯃꯦꯒꯤ ꯍꯧꯔ ꯆꯥꯒꯦ ꯇꯧꯔꯤ ꯉꯥꯏ ꯉꯝꯗ꯭ꯔꯦ ꯄꯨꯡ ꯑꯃ ꯍꯥꯟ ꯆꯥ ꯁꯤꯔꯦ ꯁꯤꯔꯦ ꯈꯣꯟꯒ ꯊꯣꯛ ꯉꯝꯗ꯭ꯔꯦ
ꯏꯁꯤꯡ ꯊꯥꯛ ꯑꯣ
ꯏꯁꯤꯡꯅ ꯊꯟ ꯉꯝꯗꯦꯅꯦꯍꯦ ꯅꯪꯕꯣ ꯂꯥꯝꯃ ꯀꯥꯟꯗꯗꯤ ꯏꯁꯤꯡꯅ ꯎꯄꯥꯏ ꯂꯩꯇꯦꯅꯦ ꯆꯥꯛ ꯆꯥꯔꯕꯣ ꯉꯁꯥꯏꯗꯒꯤ ꯇꯣꯛꯑꯒ ꯅꯨꯡꯉꯥꯏ ꯅꯍꯥ
ꯅꯨꯡꯉꯥꯏꯅ ꯇꯨꯝꯂꯒ ꯂꯩꯔꯦ
ꯎꯝ ꯃꯌꯥ ꯀꯥꯒꯩ ꯇꯨꯝ ꯂꯩꯔꯝꯅꯦꯕ ꯑꯩ ꯈꯪꯉꯦꯕ
ꯁꯥꯕꯅ ꯇꯨꯝꯕ ꯌꯥꯗ꯭ꯔꯦ
ꯉꯁꯤ ꯌꯥꯝ ꯁꯥꯏꯀꯣ ꯎꯝ ꯈꯨꯁꯥꯗꯣ ꯈꯨꯁꯥꯗꯣ ꯉꯁꯤꯒꯤ ꯍꯥꯏꯔ ꯀꯥꯟꯅꯗꯦ ꯉꯔꯥꯡꯗꯤ ꯏꯪꯉꯦ ꯑꯗꯨꯝ ꯉꯁꯤꯗꯤ ꯏꯁ ꯂꯥꯏ ꯆꯪꯈꯩ ꯁꯥꯏ ꯀꯔꯤ ꯃꯊꯦꯜꯅꯣ
ꯋꯥꯏ ꯑꯃꯨꯛ ꯍꯋꯥꯏ
ꯀꯔꯤꯅꯣ ꯍꯋꯥꯏꯗ ꯆꯥ ꯂꯩꯗꯨꯕꯣ
ꯄꯩꯁꯥ ꯊꯥꯔꯛꯑꯣ
ꯍꯣꯁꯇꯦꯜ ꯂꯩꯕꯩ ꯇꯥꯏꯞꯇ
ꯄꯩꯁꯥ ꯂꯩꯇ꯭ꯔꯦꯅꯦ ꯌꯦꯟꯁꯥꯡ ꯂꯧꯅꯕ
ꯂꯥꯛꯇꯧꯔꯦ ꯂꯥꯛꯇꯧꯔꯦ ꯅꯪꯒꯤ ꯑꯦꯀꯥꯎꯟꯗ
ꯃꯦꯒꯤꯅꯦꯅ ꯑꯁꯥꯕꯤ ꯉꯥꯛꯇ ꯆꯥꯛ ꯂꯥꯝꯃ ꯀꯥꯟꯁꯤꯗ
ꯀꯩꯒꯤꯅꯣ ꯊꯦꯡ ꯊꯦꯡ ꯆꯥꯔꯤꯗꯣ
ꯀꯩꯅꯣ ꯑꯩꯈꯣꯏ ꯆꯥꯛ ꯀꯅꯥꯝꯇ ꯆꯥꯛ ꯆꯥꯗ꯭ꯔꯤꯌꯦ ꯉꯁꯥꯏ ꯑꯌꯨꯛꯇꯣ ꯕ꯭ꯔꯦꯛꯐꯥꯁ ꯀꯤ ꯃꯣꯏꯒꯤ ꯀꯔꯤꯕ ꯄ꯭ꯂꯥꯎ ꯍꯥꯏꯕ꯭ꯔꯥ ꯀꯩꯅꯣ ꯆꯥꯛ ꯑꯉꯧꯕ ꯍꯋꯥꯏ ꯀꯩꯀꯥ ꯕꯗꯥꯝ ꯀꯩꯀꯥ ꯍꯥꯞꯄꯗꯣ ꯑꯩꯗꯤ ꯑꯗꯨ
ꯁꯨꯛꯆꯥꯥ ꯆꯥꯅꯤꯡꯗꯦꯕ ꯑꯗꯨꯗꯤ ꯑꯩ ꯑꯗꯨꯗꯒꯤ ꯆꯔꯥ ꯍꯦꯜꯂꯕ
ꯑꯃꯥꯢ ꯇꯧꯔꯗꯤ ꯁꯤꯅꯤ ꯀꯣ
ꯎꯝ ꯁꯤꯗ꯭ꯔꯤꯀꯥꯟꯗ ꯍꯧꯖꯤꯛ ꯎꯝ ꯃꯦꯒꯤ
ꯑꯥꯎ
ꯃꯦꯒꯤꯁꯨ ꯅꯠꯇꯦ ꯀꯔꯦꯟ ꯃꯥꯟꯕ ꯌꯝꯃꯤ ꯍꯥꯏꯕ꯭ꯔꯥ ꯀꯩꯅꯣ ꯂꯨꯄꯥ ꯀꯨꯟꯒꯤ ꯈꯛ ꯂꯩꯔꯒ ꯍꯧꯖꯤꯛ ꯊꯣꯡꯉ ꯆꯥꯒꯦꯅ ꯇꯧꯔꯤ ꯃꯤ ꯑꯩꯁꯦ ꯌꯦꯔꯨꯝꯁꯨ ꯂꯩꯇ꯭ꯔꯥꯕ ꯂꯩꯒꯦ ꯍꯥꯏꯔꯒ ꯌꯦꯔꯨꯝꯖꯨ ꯂꯣꯏꯊꯣꯛꯈ꯭ꯔꯦꯌꯦ ꯗꯨꯀꯥꯟꯅꯦꯅ
ꯗꯨꯀꯥꯟ
ꯗꯨꯀꯥꯟꯕꯨꯗꯤ ꯅꯛꯑꯦ ꯄꯩꯁꯥꯕꯨ ꯂꯩꯔꯒꯗꯤ
ꯀꯔꯤ
ꯀꯩꯁꯨ ꯍꯥꯏꯗꯦꯗ
ꯌꯥꯝ ꯐꯨꯅꯤꯡꯉꯦ
ꯀꯔꯤ
ꯏꯁꯩ ꯁꯛꯎ ꯑꯗꯨꯗꯤ
ꯅꯪ ꯑꯣꯏꯅ ꯁꯛꯑꯣ ꯇꯥꯏ
ꯅꯪ ꯑꯩꯉꯣꯟꯗꯐꯥꯎ ꯂꯩꯇ꯭ꯔꯒꯗꯤ ꯃꯤ ꯑꯇꯣꯞꯄꯗꯗꯤ ꯀꯔꯤ ꯉꯥꯡꯉꯝꯃꯅꯤ
ꯑꯣꯟꯅꯔꯝꯒꯅꯤ
ꯅꯆꯦ ꯑꯩꯉꯣꯟꯗꯐꯥꯎ ꯂꯩꯇ꯭ꯔꯒꯗꯤ ꯃꯤꯉꯣꯟꯗꯗꯤ ꯂꯩꯔꯝꯃꯅꯤ ꯃꯁꯦ
ꯉꯥꯡꯃꯟꯗꯅ ꯂꯩꯇ꯭ꯔꯦ
ꯅꯪꯗꯤ ꯌꯥꯝ ꯉꯥꯡꯉꯤꯀꯣ
ꯄꯦ
ꯆꯥꯛ ꯇꯤ ꯂꯥꯝꯕ ꯆꯥꯛ ꯇꯤ ꯆꯥꯅꯤꯡꯗꯕ ꯃꯥꯏꯔꯦꯟ ꯊꯣꯡꯉꯅꯤ ꯉꯁꯤ ꯕꯣꯔꯗꯤꯡꯒꯤ
ꯍꯥꯥ
ꯎꯝ ꯆꯈꯥꯎ ꯁꯥꯕ ꯁꯥꯏꯌꯦ ꯑꯗꯨꯝ ꯃꯥꯏꯗꯣ ꯌꯥꯗꯦ ꯆꯈꯥꯎ ꯁꯣꯛꯄꯅꯤꯅ ꯌꯥꯗ꯭ꯔꯦ ꯍꯧꯖꯤꯛ ꯑꯃꯨꯛ ꯑꯦꯝꯇꯤ ꯁ꯭ꯇꯣꯃꯥꯛꯇ ꯍꯧꯖꯤꯛ ꯖꯪ ꯐꯨꯗꯃꯨꯛ ꯆꯥꯁꯤꯟꯗꯣꯏꯅꯤ ꯆꯝꯐꯨꯠ ꯆꯥꯕ ꯃꯍꯨꯠ ꯐꯖꯗꯧꯔꯤ ꯃꯥꯏꯗꯤ ꯐꯖꯗꯧꯕ ꯋꯥꯠꯂꯤ ꯥꯆꯥꯛ ꯌꯥꯝ ꯂꯥꯝꯃꯦꯕ ꯎꯄꯥꯏ ꯂꯩꯇ꯭ꯔꯦꯕ ꯈꯣꯡꯗ꯭ꯔꯨꯝꯗꯨ ꯆꯥꯅꯤꯡꯉꯦꯕ ꯈꯣꯡꯗ꯭ꯔꯨꯝꯅꯦꯅ ꯑꯁꯤꯗ ꯑꯝꯇ ꯌꯣꯟꯗꯦꯕ
ꯍꯥꯏꯔꯛꯑꯣ ꯍꯥꯏꯑꯣ ꯌꯨꯝꯕꯗꯒꯤ
ꯑꯁ ꯌꯨꯝꯗ ꯀꯅꯥꯟꯅ ꯑꯗꯨꯒꯤꯗꯃꯛꯇ ꯅꯨꯄꯥ ꯆꯥꯝꯃ ꯍꯦꯟꯅ ꯌꯨꯝ ꯆꯥꯝꯃ ꯍꯦꯟꯅ ꯇꯤꯡꯉꯒ ꯄꯩꯁꯥ ꯄꯥꯝꯃꯨꯏꯁꯤꯗ ꯆꯥꯝꯃꯒꯤ ꯑꯅꯤ ꯑꯍꯨꯝ ꯃꯔꯤ ꯐꯪꯉꯅꯤ
ꯍꯥꯔꯦꯍꯦ
ꯍꯥꯕꯩꯔꯣ
ꯍꯥꯥ
ꯍꯥꯕꯩꯔꯣ
ꯀꯔꯤ ꯍꯥꯏꯅꯣ
ꯃꯄꯥꯟꯗ ꯆꯥꯒꯗꯧꯕ꯭ꯔꯣ ꯍꯥꯏꯕ
ꯏꯊꯟꯗ ꯆꯥꯗ꯭ꯔꯒꯗꯤ ꯂꯨꯄꯥ ꯀꯨꯟꯒꯤ ꯈꯛ ꯂꯩꯕꯕꯨ ꯐꯪꯉꯦ ꯍꯦꯔꯤꯡ ꯑꯦꯠ ꯍꯥꯞꯄꯅꯤ
ꯑꯩꯌꯣ ꯎꯗ꯭ꯔꯤꯉꯥꯏꯗ ꯌꯦꯉꯣ
ꯆꯥꯛ ꯌꯥꯝ ꯂꯥꯝꯃꯦ ꯂꯥꯝꯃꯦ ꯂꯥꯝꯃꯦ ꯉꯁꯤꯗꯤ ꯍꯥꯏꯔ ꯀꯥꯟꯅꯗꯦ ꯆꯥ ꯊꯛꯀꯦ ꯍꯥꯏꯔꯒ ꯆꯤꯅꯤꯁꯨ ꯂꯣꯏꯊꯣꯛꯈ꯭ꯔꯕ
ꯅꯣꯏ ꯍꯦꯔꯣꯗꯣ ꯑꯆꯥꯄꯣꯠ ꯂꯧꯕꯤꯌꯨ ꯍꯥꯏꯌꯣ
ꯍꯦꯔꯣꯗꯤ ꯑꯥ ꯗꯤꯃꯥꯄꯨꯔ ꯂꯥꯞꯅ ꯂꯩꯕꯗꯣ
ꯑꯩꯁ ꯄꯩꯁꯥ ꯊꯥꯔꯛꯑꯣ ꯍꯥꯏꯑꯣ ꯑꯗꯨꯗꯤ
ꯊꯥꯔꯛꯑꯅꯤ
ꯑꯩꯉꯣꯟꯗꯒꯤ ꯅꯤꯔꯒ ꯆꯥꯕ ꯃꯥꯅ ꯐꯒꯤ ꯇꯧꯕꯅꯦ
ꯅꯥ꯬꯬ꯅꯪꯒꯤ ꯏꯁꯀ꯭ꯋꯥꯁꯇꯨꯗꯤ ꯑꯩꯒꯤ ꯋꯥꯔꯤ ꯇꯣꯛꯈꯣ ꯑꯩꯉꯣꯟꯗꯗꯤ ꯄꯤꯖꯗ꯭ꯔꯦ ꯐꯔꯦꯅꯦ ꯅꯪ ꯄꯤꯖꯕ ꯅꯪꯒꯤ ꯏꯁ꯭ꯀ꯭ꯋꯥꯁꯇꯨꯗꯤ
ꯏꯔꯝꯒꯅꯤ ꯍꯥꯏꯈꯤꯕꯅꯦ
ꯄꯤ ꯑꯦ ꯍꯦꯛ ꯄꯤꯗꯕꯗ ꯌꯦꯡꯉꯣ ꯑꯩ
ꯏꯁ
ꯅꯨꯡꯉꯥꯏꯔꯣꯏꯗꯧꯔꯤ ꯃꯥ ꯄꯤꯔꯛꯎꯀꯣ
ꯆꯥꯅꯤꯡꯉꯗꯤ ꯂꯧꯕ ꯂꯥꯛꯑꯣ ꯍꯌꯦꯡ
ꯀꯗꯥꯏꯗ
ꯑꯩ ꯑꯥ ꯍꯌꯦꯡ ꯊꯥꯔꯛꯀꯅꯤ ꯍꯥꯏꯕꯅꯦ
ꯅꯪ ꯉꯁꯤ ꯊꯥꯔꯛꯀꯅꯤꯗꯥꯏ
ꯉꯁꯤꯅ ꯄꯨꯔꯛꯄꯅꯦ
ꯃꯣꯏ ꯈꯨꯟꯗꯒꯤ ꯌꯣꯟꯕꯤꯌꯣꯅ ꯄꯤꯔꯛꯏꯔꯥ ꯅꯠ ꯅꯠꯇ꯭ꯔꯒꯅ ꯅꯪꯒꯤ ꯅꯣꯏꯒꯤ ꯏꯃꯨꯡꯒꯤ ꯆꯥꯅꯕ ꯃꯃꯥ ꯃꯄꯥ ꯉꯥꯡꯗ꯭ꯔꯤꯕ꯭ꯔꯥ ꯁꯥꯎꯗ꯭ꯔꯤꯕ꯭ꯔꯥ ꯆꯩꯗ꯭ꯔꯤꯕ꯭ꯔꯥ ꯐꯨꯗ꯭ꯔꯤꯕ꯭ꯔꯥ
ꯌꯥꯝ ꯅꯨꯡꯁꯤꯕꯅꯤ
ꯊꯝꯃꯣꯏ ꯀꯥꯏꯔꯦ ꯊꯝꯃꯣꯏ ꯀꯥꯏꯔꯦ
ꯅꯪ ꯎꯔꯗꯤ ꯈꯝꯕꯜꯂꯥꯅꯤ
ꯍꯦ ꯍꯦ ꯍꯨ ꯍꯨ ꯂꯨꯅ ꯇꯧꯕꯅꯦ ꯑꯩꯕꯨ
ꯎꯝ ꯇꯧꯔꯝꯃꯅꯤ ꯍꯧꯖꯤꯛ ꯇꯧꯁꯟꯅꯔꯒꯥ
ꯄꯤꯖꯗ꯭ꯔꯥꯗꯤ ꯇꯧꯀꯣ ꯍꯥꯍꯤꯍꯥ
ꯖꯅꯨꯋꯥꯔꯤꯗ ꯂꯨꯍꯣꯡꯕ ꯂꯩ ꯍꯥꯏꯌꯦ
ꯀꯅꯥꯅꯣ
ꯄꯩ ꯈꯣꯡꯂꯣꯡꯒꯤ ꯃꯁꯨ ꯅꯨꯄꯥꯗꯣ ꯅꯣꯡꯆꯨꯏꯗꯣ
ꯆꯠꯀꯗ꯭ꯔꯣ ꯅꯪ
ꯆꯠꯀꯅꯤ
ꯏꯅꯥꯎꯅꯨꯄꯤꯒ ꯆꯠꯅꯤ
ꯆꯠꯇ꯭ꯔꯒꯗꯤ ꯁꯥ ꯉꯥ ꯆꯥ ꯐꯪꯉꯔꯣꯏꯅꯦ
ꯄꯣꯡꯕ ꯇꯧꯔꯣ
ꯄꯩꯁꯥ ꯂꯩꯇꯦ ꯄꯩꯁꯥ ꯂꯩꯇꯦ ꯇꯨꯃꯤꯟ ꯂꯩꯌꯨ
ꯂꯩꯇ꯭ꯔꯥꯁꯨ
ꯀꯨꯝꯕꯩ ꯋꯥꯐꯝ ꯉꯥꯛꯇ
ꯍꯥꯏꯗ꯭ꯔꯗꯤ ꯇꯥꯟꯕ ꯍꯧꯔꯅꯤ ꯑꯩ
ꯇꯥꯜꯂꯨ ꯀꯩꯅꯣ ꯅꯣꯏ ꯀꯅꯥꯅ ꯑꯩ ꯉꯥꯎ ꯍꯥꯏꯒꯦ ꯃꯌꯨꯝ ꯄꯥꯅꯤꯡꯕꯅ ꯇꯨꯝꯕꯒ ꯌꯥꯗꯅꯖꯔꯖꯥꯠ ꯑꯍꯝ ꯂꯥꯛꯄꯤꯔꯣꯏꯌꯦ ꯂꯥꯛꯄꯤꯔꯣꯏꯔꯦ ꯂꯥꯛꯄꯤꯔꯣꯏꯌꯦ ꯑꯩ ꯁꯨꯛꯂꯥꯛ ꯂꯥꯛꯇ꯭ꯔꯤꯗꯨꯅꯤ
ꯏꯁ ꯆꯠꯐꯝ ꯂꯩꯔꯣꯏꯀꯣꯅꯪ
ꯆꯠꯐꯝꯒꯤ ꯆꯠꯐꯝ ꯉꯥꯛꯇ ꯉꯥꯏ ꯑꯩꯒꯤꯕꯨ ꯀꯔꯤꯝꯇ ꯀꯤꯕꯤꯗꯦ
ꯌꯥꯝ ꯍꯩꯄꯥ ꯁꯥꯏꯌꯦ ꯅꯪꯁꯤ
ꯍꯩꯄꯥ ꯅꯠꯇꯦꯅꯦ ꯑꯣꯖꯥ
ꯍꯩꯄꯥ ꯌꯥꯝ ꯁꯥꯏꯌꯦꯕꯅꯪ
ꯍꯋꯥꯏ ꯆꯥꯔꯒ ꯅꯪ ꯌꯥꯝ ꯃꯨꯛꯀꯅꯨ
ꯍꯥꯏꯁ
ꯑꯩꯈꯣꯏꯗꯤ ꯁꯣꯏꯕꯨꯝꯒ ꯃꯥꯏꯔꯦꯟ
ꯃꯥꯏꯔꯦꯟ ꯅꯞ ꯅꯞ ꯂꯥꯎꯕꯟ ꯗꯨꯒ ꯆꯥꯔ
ꯃꯥꯏꯔꯦꯟꯗꯣ ꯆꯥꯅꯤꯡꯗꯦ
ꯆꯥꯅꯤꯡꯉꯣꯏ ꯅꯪ ꯍꯋꯥꯏꯗꯨꯗꯤ ꯃꯥꯟꯗ꯭ꯔꯦꯍꯦ
ꯑꯣ ꯍꯥꯏꯥꯏꯗꯤ ꯃꯥꯥꯟꯗꯦ
ꯎꯝ ꯃꯥꯂ ꯃꯔꯔꯣꯏ ꯃꯥꯂ ꯃꯔꯔꯣꯏꯑꯣꯏ ꯃꯥꯜꯂꯝꯃꯔꯣꯏ ꯅꯪ ꯁꯨꯃꯥꯟꯅ ꯍꯦꯛ ꯃꯥꯜꯂꯝꯃꯔꯣꯏꯀꯣ ꯍꯧꯖꯤꯛ ꯍꯥꯡꯗꯣꯛꯑꯒ ꯌꯦꯡꯉꯣ
ꯑꯥ ꯇꯥꯎꯕ ꯊꯥꯛꯄꯅꯦ ꯌꯥꯝ ꯍꯥꯎꯋꯦ
ꯍꯋꯥꯏꯕꯨ ꯉꯥ ꯑꯇꯥꯎꯕ ꯊꯥꯛꯀꯦꯔꯥ ꯁꯥ ꯉꯥ ꯑꯇꯥꯎꯕ ꯊꯥꯛꯀꯦꯔꯥ ꯁꯨꯛꯆ ꯍꯦꯛ ꯆꯥꯅꯤꯡꯗꯦ ꯂꯣꯏꯔꯦ
ꯅꯨꯡꯁꯤꯒꯅꯨ
ꯏꯍꯦ ꯅꯪ ꯑꯩ ꯍꯋꯥꯏ ꯆꯥꯔꯛꯏꯁꯦ ꯉꯁꯤ ꯉꯔꯥꯡ ꯈꯛꯇꯪ ꯃꯥꯟꯕ꯭ꯔꯣ ꯍꯋꯥꯏꯕꯨ ꯉꯥ ꯊꯥꯛꯑꯒꯁꯨ ꯆꯥꯏ ꯎꯄꯥꯏ ꯂꯩꯇꯕꯒꯤꯅꯦ ꯑꯗꯨꯝ ꯆꯥꯔꯤꯁꯦ ꯍꯧꯖꯤꯛ ꯎꯄꯥꯏ ꯂꯩꯔꯒꯕꯨ ꯁꯨꯛꯆꯥ ꯆꯥꯕꯤꯔꯣꯏ ꯍꯥꯏꯕ ꯋꯥꯅꯤ
ꯑꯗꯨꯅꯦ ꯍꯋꯥꯏ ꯅꯠꯇ꯭ꯔꯗꯤ ꯅꯣꯏꯒꯤ ꯏꯟꯖꯥꯡ ꯀꯔꯤꯁꯨ ꯂꯩꯔꯣꯏ
ꯑꯗꯨꯅꯕꯨ ꯆꯥꯔꯤꯕꯅꯤ ꯂꯩꯏ ꯎꯄꯥꯏ ꯎꯄꯥꯏ ꯎꯄꯥꯏ ꯂꯩꯔꯒꯗꯤ ꯁꯨꯡꯛꯆꯥ ꯆꯥꯔꯣꯏꯕ ꯅꯣꯏꯗꯤ ꯀꯩꯗꯧꯕꯩ ꯆꯥꯔꯤꯅꯣ ꯍꯥꯏꯕꯅꯤꯗ
ꯆꯥꯅꯤꯡꯕꯒꯤ
ꯆꯥꯕꯕꯨꯗꯤ ꯆꯥꯕ ꯅꯣꯏꯕꯗꯤ ꯁꯨꯛꯅꯣꯏ ꯅꯣꯏꯈꯠꯇꯕ ꯂꯣꯏꯗ꯭ꯔꯤ ꯅꯨꯡꯁꯤꯠ ꯁꯤꯜꯂꯛꯇꯅ ꯒ꯭ꯌꯥꯁꯀ ꯂꯣꯏꯅ ꯄꯩꯒ꯭ꯔꯦ ꯁꯧꯒꯠꯂꯨ ꯀꯌꯥꯗ ꯀꯨꯏꯗꯦ
ꯑꯉꯥꯡ ꯁꯤꯡꯒꯤ ꯈꯣꯟꯖꯦꯜꯗꯤ ꯇꯥꯗ꯭ꯔꯦꯅꯦ ꯉꯁꯤꯁꯦ
ꯁ꯭ꯀꯨꯜ ꯍꯜꯂꯛꯇ꯭ꯔꯤ ꯀꯩꯅꯣ ꯑꯉꯥꯡꯈꯩ ꯁ꯭ꯀꯨꯜ ꯍꯜꯂꯛꯇ꯭ꯔꯤ ꯑꯩꯗꯤ ꯁ꯭ꯀꯨꯜ ꯍꯜꯂꯛꯑꯦ ꯉꯔꯥꯡꯗꯤ ꯁ꯭ꯀꯨꯜ ꯑꯋꯥꯔꯗ ꯑꯣꯏꯕꯩꯅꯦ
ꯉꯁꯤꯗꯤ ꯈꯔ ꯊꯦꯡꯉꯦ ꯉꯔꯥꯡꯗꯤ ꯈꯔ ꯉꯜꯂꯦ ꯏꯇꯥꯎ
ꯏꯇꯥꯎ ꯀꯥꯏꯅ ꯏꯇꯥꯎ
ꯏꯇꯥꯎꯅꯤꯅꯦ
ꯅꯨꯡꯁꯥ ꯁꯤꯗꯤ
ꯐꯖꯅ ꯌꯥꯛꯑꯦ ꯅꯨꯡꯁꯥꯁꯦ
ꯁꯤꯗꯧꯔꯦ ꯁꯥꯃꯟꯕꯒꯤ
ꯅꯣꯏꯗꯤ ꯀꯩꯅꯣ ꯅꯠꯇ꯭ꯔꯣ ꯌꯨꯝꯗꯣ ꯄꯀꯥ ꯅꯠꯇ꯭ꯔꯣ
ꯅꯠꯇꯦ
ꯄꯥꯀꯥ ꯅꯠꯇꯦ
ꯅꯠꯇꯦ
ꯂꯩꯕꯥꯛ
ꯑ
ꯈꯥꯡꯕ ꯈꯔ ꯋꯥꯔꯝꯅꯤ ꯑꯗꯨꯗꯤ
ꯌꯥꯝ ꯋꯥꯕꯖꯥꯠꯅꯤ
ꯌꯨꯝ ꯅꯤꯡꯁꯤꯡ ꯉꯝꯃꯅꯤ ꯁꯤ